ꯌꯨꯝ ꯂꯩꯔꯣ ꯇꯥꯕ꯭ꯔꯣ
ꯇꯥꯏꯌꯦ ꯇꯥꯏꯌꯦ ꯇꯥꯏꯌꯦ
ꯑꯦ ꯌꯨꯝ ꯂꯩꯔꯣ
ꯇꯥꯔꯝꯗ꯭ꯔꯣ ꯑꯩꯅ ꯉꯥꯡꯕꯁꯦ
ꯇꯥꯏꯌꯦ ꯇꯥꯏꯌꯦ
ꯑꯣ
ꯎꯝ ꯑꯣ ꯉꯁꯦ ꯍꯩꯅꯧ ꯆꯥꯅꯤ ꯍꯩꯅꯧ ꯄꯨꯊꯣꯛꯑꯦ ꯍꯒ ꯔꯅꯤ ꯊꯟ
ꯑꯣ ꯍꯩꯅꯧ ꯄꯥꯜꯂꯤ ꯍꯥꯏꯕꯗꯨꯣꯏꯅꯤ ꯀꯩꯅꯣ
ꯄꯥꯜꯂꯁꯤꯅ ꯍꯌꯦ ꯀꯩꯅꯣꯁꯨ ꯌꯥꯎꯗꯅꯕ ꯀꯩꯅꯣꯅꯦ ꯊꯨꯝ ꯃꯣꯔꯣꯛ ꯀꯩꯀꯩ ꯌꯥꯎꯗꯦ ꯆꯥꯅꯕ
ꯑꯝ ꯑꯗꯨ ꯈꯔ ꯄꯨꯊꯣꯛ ꯌꯥꯗ꯭ꯔꯣ ꯅꯣꯏꯗ ꯑꯣꯏꯔꯁꯨ ꯏꯃꯥ ꯑꯈꯣꯏꯗꯤ ꯐ ꯇꯔ ꯕꯇ ꯏꯔ ꯇ ꯅꯝ
ꯆꯃꯨꯗꯔꯤ ꯍꯥꯏꯕ ꯂꯁꯁꯦ ꯄꯨꯣꯟ ꯆꯥ ꯇ
ꯍꯣꯏ ꯊꯣꯂꯛꯀꯦ ꯁꯤꯜꯣꯋꯦ ꯊꯣꯂꯛꯀꯦ
ꯎꯝ ꯏꯄ ꯏꯕꯦꯡꯗꯨ ꯀꯩꯗꯧꯕ ꯅꯠꯇ꯭ꯔꯣ ꯑꯥ
ꯌꯥꯔꯣꯏ ꯑꯩꯅ ꯇꯧꯗꯣꯔꯦ
ꯑꯩ ꯍꯧꯖꯤꯛ ꯇꯔꯥ ꯃꯥꯊꯣꯏ ꯈꯛꯇ ꯉꯥꯏꯔꯃꯤ ꯇꯔꯥꯗ ꯉꯥꯏꯔꯃꯤ
ꯑꯩ ꯀꯨꯏꯟ ꯈꯛꯇ ꯉꯥꯏꯔꯦ
ꯍ ꯅꯃꯤ ꯀꯩꯅꯣ ꯎꯝ ꯉꯁꯥꯏ ꯃꯤ ꯃꯤ ꯐ ꯌꯥꯝ ꯁꯥꯟꯅꯒꯔꯣ ꯃꯥꯜꯂꯤ
ꯑꯩꯔ
ꯑꯥ
ꯁꯥꯟꯅꯗꯦ ꯉꯁꯥꯏ ꯅꯦꯠꯋꯥꯛ ꯇꯠꯄꯒꯤꯅꯦ ꯑꯃꯨꯛ ꯁꯥꯟꯅꯔꯒꯅꯦ ꯃꯤꯠ ꯑꯍꯨꯝ ꯂꯩꯕ ꯃꯔꯤ ꯂꯩꯦ ꯑꯗꯨꯝ ꯇꯠꯈꯤꯕ
ꯑꯣ ꯅ ꯅ ꯅꯕꯨꯨ ꯂꯧꯧꯌꯥꯗꯚꯥꯏ
ꯑꯥ ꯑꯗꯨꯅ ꯌꯥꯗꯕꯩ ꯑꯃꯨꯛ ꯂꯧꯈꯠꯄꯕ ꯌꯥꯗꯦ ꯅꯣꯗꯤꯒ ꯑꯃꯈꯛꯇꯪ ꯁꯥꯟꯅꯈ꯭ꯔꯦ ꯍꯧꯖꯤꯛ
ꯑꯣ ꯪ ꯁꯥꯏꯀꯖ ꯊꯨꯜꯅꯏꯗ꯭ꯔꯦ ꯑꯗꯨ ꯈꯕꯥꯏꯅ
ꯑꯕꯨꯡꯉꯣ ꯁꯥꯟꯅꯕ꯭ꯔꯣ ꯀꯃꯥꯏꯅ ꯇꯧꯒꯦ
ꯍꯥꯏꯔꯝꯃꯦ ꯑꯗꯨꯒ ꯑꯩꯅ ꯃꯥ ꯍꯥꯏꯕ ꯃꯇꯝ ꯃꯇꯝꯗꯨꯗ ꯑꯩꯅ ꯑꯩꯅ ꯋꯥ ꯑꯥꯗ ꯂꯩꯕ ꯍꯣꯔꯦꯟ ꯍꯥꯏꯔꯒꯦ ꯑꯩꯅ ꯍꯥꯏ ꯃꯦꯁꯦꯖ ꯊꯥꯔꯦ ꯊꯔ ꯀꯥꯟꯗ ꯑꯃꯨꯛ ꯃꯥꯉꯦ ꯀꯩꯅꯣ ꯍꯥꯏꯔꯛꯄ ꯑꯦ ꯍꯣꯔꯦꯟ ꯉꯥꯛꯇꯪ ꯂꯩꯃ ꯍꯥꯏꯔꯛꯀꯦ ꯍꯣꯔꯡ ꯉꯥꯛꯇꯪ ꯑꯗꯨꯃ ꯇꯧꯁꯦ ꯑꯩꯅ ꯀꯩꯅ ꯇꯧꯔꯝꯗꯥꯏꯗꯤ ꯍꯥꯏꯗꯤꯦ ꯍꯥꯏꯔꯛꯑꯣꯗꯤ ꯍꯥꯏꯈꯤꯕꯅꯦ ꯅꯠꯇ꯭ꯔꯗꯤ ꯃꯥꯏꯗꯣ ꯍꯥꯏꯗꯤ ꯁꯨꯝ ꯑꯩꯈꯣꯏꯅ ꯑꯃꯨꯛ ꯃꯥꯅ ꯊꯣꯛꯇꯧꯔꯤꯜꯂ ꯑꯩꯈꯣꯏꯅ ꯑꯃꯨꯛ ꯍꯣꯝ ꯖꯒꯥꯗ ꯀ ꯇꯧꯗ꯭ꯔꯗꯤ ꯑꯃꯨꯛ ꯌꯥꯔꯣꯏꯗꯅ ꯎꯝ ꯑꯗꯨꯒꯤꯅꯦ ꯁꯨꯃꯥꯏꯅ ꯍꯥꯏꯕꯤ ꯍꯥꯏꯌꯦ ꯂꯥꯏꯀꯣꯜꯂꯥꯏꯔ ꯃꯤ ꯑꯃ ꯂꯩꯇꯕꯅꯤꯅ ꯐꯔꯅꯤꯅ ꯍꯥꯡꯉꯦꯕ
ꯑꯣ ꯑꯗꯨꯣ ꯅꯦꯠꯋꯥꯛ ꯅꯨꯡꯉꯥꯏꯕꯗꯤ ꯌꯦꯡꯉꯨꯀꯣ ꯅꯦꯠꯋꯥꯛ ꯅꯨꯡꯉꯥꯏꯇ꯭ꯔꯗꯤ ꯅꯨꯡꯉꯥꯏꯇꯕꯅꯦ ꯑꯩ ꯉꯁꯥꯏ ꯅꯦꯠꯋꯥꯛ ꯅꯨꯡꯉꯥꯏꯇꯕ ꯑꯣꯏꯔꯝꯃꯦ ꯌꯨꯝ ꯃꯈꯥ ꯇꯧꯕꯗꯀꯣ ꯍꯣꯏ ꯃꯊꯛꯇ ꯀꯥ ꯇꯧꯔꯤꯅꯦꯕ
ꯑꯣ ꯑꯗꯨꯅꯤ ꯄꯄ ꯆꯠꯂꯝꯃꯤꯅꯦ ꯑꯍꯥꯟꯕꯗ ꯍꯧꯖꯤ ꯀꯩꯅ ꯇꯧꯋꯦ ꯑꯍꯥꯟꯅ ꯍꯧꯕꯩꯗꯣ
ꯑꯥ
ꯍꯣꯏꯅ ꯑꯃꯨꯛ ꯈꯔ ꯁꯦꯡꯉꯦ ꯇꯦꯁ ꯇꯧꯗꯔꯦ
ꯑꯣ ꯑꯁ ꯉꯁꯥꯏ ꯃꯤꯅꯤꯠ ꯃꯔꯤꯃꯨꯛ ꯁꯥꯟꯅꯔꯒ ꯇꯠꯈꯤꯗꯅꯀꯣ ꯑꯗꯣ ꯎꯝ ꯇꯣꯂꯦꯗꯦ
ꯑꯣ ꯌꯥꯅꯤꯅꯤ ꯃꯥꯥꯏꯗꯤ ꯀꯌꯥ ꯃꯨꯁꯨꯖꯥꯅꯣ
ꯀꯒꯤ
ꯑꯩ ꯅꯣꯏ ꯍꯦꯛꯀꯤ ꯅꯪꯅꯃꯥꯟꯅꯕꯗꯨꯏ
ꯀꯩꯅꯣ ꯇꯧꯔꯦ ꯀꯣꯜ ꯃꯁꯤꯡ ꯍꯣꯏ ꯇꯦꯟ ꯃꯤꯅꯠ ꯁꯨꯗꯕꯤꯗꯅꯦ ꯁꯕꯃꯤꯠ ꯇꯧꯁꯤꯜꯂꯨꯔꯕ ꯃꯥꯅ ꯑꯗꯨꯅ ꯑꯗꯨꯝ ꯑ ꯑꯗꯨꯃꯥꯏꯅ ꯇꯧꯕ ꯃꯌꯥꯝ ꯌꯥꯝꯒꯤꯕꯩ ꯇꯔꯥꯃꯔꯤꯃꯨꯛ ꯁꯨꯔꯦ ꯍꯥꯏꯌꯦ
ꯑꯣ ꯃꯇꯠ ꯃꯇꯠ ꯑꯣꯏꯟ ꯇꯧꯒꯤꯕꯩ
ꯑꯥ
ꯑꯗꯨꯗꯤ ꯑꯩꯗꯤ ꯍꯌꯦꯡ ꯀꯛ ꯀꯛꯂꯛꯑꯣꯏꯗ꯭ꯔꯣ ꯎꯝ
ꯕꯗꯣ
ꯍꯣꯏꯅꯦ ꯇꯔꯥ ꯌꯧꯗꯝꯃꯤꯅ
ꯎꯝ
ꯎꯝ ꯑꯗꯨꯁꯨ ꯕꯦꯔꯥꯅꯤꯅꯦ ꯃꯊꯦꯟꯁꯤ ꯀꯩꯅꯣ ꯀꯥꯎꯒꯔꯦ ꯑꯦ ꯍꯋꯥꯏ ꯍꯋꯥꯏ ꯀꯩꯅꯣꯗꯣ
ꯑꯣ ꯀꯩꯒꯤꯅꯣ ꯅꯣꯏꯁꯦ ꯅꯣꯏꯁꯦ ꯉꯁꯤ ꯁꯨꯇꯤ ꯑꯣꯏꯁꯦ ꯀꯩꯒꯤꯅꯣ
ꯅꯥꯟ ꯔꯥꯍꯨꯜꯍꯣꯏ ꯃꯣꯏ ꯐꯅꯤ ꯀꯩꯅꯣ ꯇꯣꯏꯗꯨꯗꯤ ꯃꯣꯏ ꯕꯥ ꯀꯩꯅꯣ ꯇꯣꯏꯗꯨꯗꯤ ꯅꯍꯥꯟ ꯃꯣꯏ ꯁ ꯇꯨꯖꯤꯟ ꯇꯨꯖꯤꯟꯕꯩ ꯁꯣꯛꯄꯥ ꯁꯣꯛꯅꯤꯅꯤ ꯉꯁꯤꯒ ꯃꯥꯔꯤꯅꯤꯁꯨꯨꯨꯔꯦ ꯃꯔꯤꯅꯤ ꯁꯨ ꯉꯔꯥꯡ ꯉꯔꯥꯡ ꯆꯠꯇꯣꯏꯅꯦꯕ ꯗ꯭ꯔꯦꯁꯤꯡ ꯇꯧꯕꯩ ꯀꯩꯅꯣ ꯇꯧꯕꯗꯣ ꯑꯗꯨꯅ ꯑꯟꯏꯟꯇꯦꯜꯂꯤꯖꯦꯕꯜ ꯉꯁꯤ ꯑꯣꯏꯅ ꯆꯠꯂꯨꯕ ꯑꯁꯤ ꯀꯩꯅꯣꯕꯨ ꯑꯣꯏꯌꯦꯅ ꯒ꯭ꯔꯨꯞ ꯁꯨꯠ ꯑ ꯁꯨꯇꯤꯒꯤ ꯑꯣꯏꯌꯦꯕꯀꯣ ꯃꯣꯏ ꯀꯩꯅꯣꯒꯤꯗꯨ ꯑꯗꯣ ꯁꯨꯇꯤ ꯑꯣꯏꯔꯁꯨ ꯃꯣꯏ ꯗ꯭ꯔꯦꯁꯤꯡ ꯑꯣꯏꯅ ꯇꯧꯕꯅꯤꯅꯀꯣ ꯑꯗꯨꯅ ꯃꯇꯦꯛ ꯑꯃ ꯇꯧꯕꯅꯤꯅ ꯑꯗꯨꯅ ꯀꯩꯁ ꯀꯥꯏꯗꯕ ꯀꯥꯏꯗꯕ ꯍꯥꯏꯗꯤ ꯃꯣꯏ ꯃꯤ ꯑꯃ ꯀ ꯀꯩꯅꯣ ꯂꯩꯕꯗꯣ ꯃꯣꯏ ꯑꯗꯨꯅ ꯃꯥꯅ ꯑꯦ ꯃꯥꯅ ꯑꯣꯏꯟ ꯇꯧꯕꯤꯔꯛꯄꯅꯦꯕ ꯑꯔꯨꯅ ꯑꯦ ꯐꯖꯟ ꯐꯟꯅ ꯊꯤꯗ ꯅꯪ ꯑꯝꯕꯣꯛ ꯈꯪꯗꯕꯣꯏꯔꯦ
ꯈꯪꯗꯦ ꯑꯩ ꯇꯨꯏ ꯀꯩꯅꯣ ꯑꯩꯗꯤ ꯔꯥꯍꯨꯜꯒꯤ ꯃꯁꯥ ꯌꯦꯡꯕ ꯑꯣꯏꯅ ꯆꯠꯂꯤꯕ꯭ꯔꯥ ꯈꯟꯕ ꯉꯔꯥꯡꯗꯣ
ꯏꯁꯦ ꯅꯠꯇꯦ ꯅꯠꯇꯦ ꯅꯥꯟ ꯀꯩꯅꯣ ꯇꯧꯕꯒꯤ ꯀꯥꯏ
ꯀꯋꯥꯏꯗꯅꯣ ꯑꯟꯏꯟꯇꯦꯜꯂꯤꯖꯦꯕꯜ ꯔꯤꯕꯨ
ꯌꯨꯝꯗ ꯌꯨꯝꯗ ꯆꯥꯛ ꯆꯛꯆꯥꯔꯝꯗꯥꯏ ꯇꯧꯔ ꯍꯧꯗꯣꯡ ꯆꯥꯛꯂꯨꯕꯂ ꯑꯩ ꯃꯁꯥ ꯍꯇ ꯀꯨꯡ ꯑꯍꯨꯝ ꯀꯔꯤꯝ ꯇꯧꯈꯤꯕ ꯍꯧ ꯂꯩ ꯀꯥꯏ ꯑꯁ ꯗꯁꯥꯅꯤ ꯀꯩꯅꯣꯒꯤ ꯑꯩꯈꯣꯏ ꯀꯣꯛ ꯂꯩꯔꯦꯅꯀꯣ ꯑꯩꯈꯣꯏ ꯀꯩꯅꯣꯒꯤ ꯍꯣꯏ ꯁꯤꯡꯖꯣꯏꯊꯣꯏꯕ ꯃꯌꯥꯏ ꯂꯩꯇ꯭ꯔꯣ ꯅ ꯄ ꯀꯅꯤ ꯃꯦꯗꯣ ꯑꯩ ꯁꯖꯗ꯭ꯔꯅꯤꯅ ꯐꯔ ꯂꯨꯏ ꯆꯪꯕ ꯑꯗꯨ ꯃꯣꯏꯁꯨ ꯑꯥ ꯀꯩꯁꯨ ꯇꯧꯗ꯭ꯔꯤ ꯑꯥ ꯑꯩꯈꯣꯏ ꯅꯪꯁꯤ ꯀꯩꯅꯣꯁꯤ ꯑꯩꯈꯣꯏ ꯌꯦꯡꯉ ꯀꯔꯤ ꯍꯥꯏꯇꯥꯔꯦ ꯀꯦꯛ ꯑꯃ ꯅꯥꯀꯟꯒꯤꯁꯤ ꯈꯔ ꯄꯥꯏꯗꯅꯀꯣ ꯑꯩꯈꯣꯏꯅ ꯃꯥꯏ ꯅ ꯑꯃꯨꯛ ꯊꯥꯔꯝꯕꯩꯗꯎ ꯌꯥꯕꯩ ꯑꯗꯨ ꯃꯣꯏ ꯍꯥꯏ ꯑꯁ ꯈꯛꯇꯪ ꯉ ꯆꯠꯊꯔꯝꯃꯗꯤ ꯍ ꯀꯥꯏꯔꯗꯤꯦꯕ ꯀꯩꯅꯣ ꯇꯧꯗꯣꯏꯅꯤ ꯍꯥꯏꯖꯤꯜꯂꯛꯑꯦ ꯍꯥꯏꯗꯤ ꯁꯨꯝ ꯑꯣꯄꯔꯦꯁꯟ ꯑꯃꯨꯛ ꯇꯧꯗꯣꯏꯅꯤꯅ ꯁꯤ ꯑꯩꯁꯨ ꯌꯦꯡꯉꯝꯃꯣꯏꯗꯩꯅꯤꯗꯅ ꯑꯗꯨꯩ ꯁꯣꯛꯇ ꯁꯣꯑꯦꯕꯨꯗꯥꯎꯗꯤ ꯌꯥꯏꯒ ꯑ ꯅꯠꯇ꯭ꯔꯣꯖ ꯑꯃꯨ ꯎꯝ
ꯑꯩꯈꯣꯏꯅꯤ ꯋꯥ ꯉꯥꯡꯅꯅꯕꯁꯤ ꯀꯩꯅꯣ ꯐꯥꯡꯖꯤꯟꯅꯒꯟꯁꯦ ꯈꯔ ꯈꯔ ꯒꯦꯞ ꯂꯩꯔꯦꯅꯔ ꯉꯥꯡꯁꯤꯀꯣ ꯁꯥꯔꯗꯤ ꯆꯞ ꯃꯅ ꯉꯥꯡꯕꯁꯦ ꯍꯌꯦꯡ ꯂꯧꯈꯠꯂꯣꯏꯕ ꯔꯦꯀꯣꯔꯗꯤꯡꯗꯣ
ꯍꯣꯏ ꯎꯝ ꯎꯝꯠꯄ
ꯑꯗꯣ ꯉꯁꯤ ꯗ꯭ꯔꯦꯁꯤꯡ ꯇꯧꯣꯏꯔꯕ
ꯎꯝ ꯑꯗꯨꯅ ꯇꯔ ꯂꯣ ꯎꯝ ꯇꯦ ꯇꯥꯛꯇꯅꯦꯗ ꯌꯥꯝ ꯁꯤꯁꯨ ꯂꯩ ꯆꯠꯇꯃꯤꯅ ꯇꯜꯂꯤꯅꯦ ꯆꯤꯡꯒꯤꯚꯏ
ꯑꯣ ꯃꯣꯏ ꯀꯩꯅꯣ ꯇꯧꯅꯕꯗꯤ ꯌꯥꯎ ꯍꯧꯖꯤꯛꯀꯤ ꯑꯃ ꯂꯦꯟꯕ ꯈꯣꯠꯅꯕ ꯇꯧꯅꯕ ꯃꯤ ꯑꯃꯗꯤ ꯊꯝꯕꯅꯦ ꯑꯗꯨꯐꯥꯎ ꯇꯨꯔꯉꯨꯗꯦ
ꯣ ꯃꯣꯏ ꯅꯍꯅꯤ ꯃꯣꯏ ꯅꯍꯅꯤ ꯀꯩꯅꯣꯝ ꯇꯧꯋꯤꯗ ꯃꯣꯏ ꯑꯃ ꯑꯩꯍꯣꯏ ꯀꯥꯎꯟꯇꯔ ꯐꯝꯕ ꯂꯩꯇ꯭ꯔꯣ
ꯎꯝ
ꯃꯥꯅ ꯍꯣꯏ ꯑꯗꯨꯗꯣꯗ ꯍꯟꯗꯛꯀꯤꯁꯨ ꯉꯁꯤꯁꯨ ꯇꯧꯔꯛꯑꯦ ꯅꯨꯄꯥ ꯑꯃ ꯃꯤꯑꯣꯏ ꯑꯃ ꯁꯤꯜꯂꯦꯕꯀꯣ ꯁꯤꯗꯁ ꯍ ꯀ ꯑꯗꯨ ꯐꯝꯕꯖꯣ ꯑꯗꯨ ꯄ꯭ꯂꯣꯃꯣꯏ ꯑꯗꯨꯝ ꯍꯩꯕꯥꯅꯤ ꯐꯨꯠ ꯄꯥꯠ ꯑꯃ ꯍꯩꯕꯖꯥꯠꯅꯤꯗ
ꯑꯩꯅ ꯍꯥꯏ ꯅꯨꯄꯥꯗꯣ ꯑꯣꯏꯔꯝꯗꯧ ꯃꯥꯜꯂꯦ
ꯅꯍꯥꯟ ꯃꯃꯥꯡꯒꯤꯁꯨ ꯑꯣꯏꯔꯝꯒꯅꯦꯕ ꯅꯥꯟꯗꯦꯃ ꯃꯥꯒꯤꯗꯦ ꯃꯁꯃ ꯂꯩꯦꯕ
ꯎꯝ
ꯑ ꯋꯥ ꯁꯤꯤꯃꯤ ꯃꯤ ꯀꯨꯟꯕꯁ ꯑꯣꯏꯔ
ꯑꯣ
ꯎꯝ
ꯄꯩꯁꯥꯗꯤ ꯀꯌꯥ ꯂꯩꯍꯧꯔꯤꯕ
ꯎꯁꯥ ꯄꯤꯗꯦꯗ ꯅꯍꯥꯟꯒꯤ ꯆꯪꯕ ꯄꯤꯕ ꯈꯨꯛꯇꯅꯤ ꯑꯣ ꯑꯩ ꯍꯣꯁꯄꯤꯇꯥꯜꯒꯤ ꯀꯩꯅꯣꯒꯤꯅꯤꯅꯀꯣ ꯄ꯭ꯔꯥꯏꯚꯦꯠꯅꯤꯅꯀꯣ ꯑꯦ ꯀꯩꯅꯣꯅꯤꯅ ꯑꯗꯨꯅ ꯁꯥ ꯑ ꯁꯀꯥꯅ ꯀꯩꯅꯣ ꯍꯥꯏꯗꯤ ꯃꯌꯣꯛꯒꯤ ꯇꯤꯛꯀꯦꯠ ꯀꯩ ꯑꯗꯨꯒ ꯃ ꯍꯤꯗꯥꯛ ꯍꯤꯗꯥꯛꯀꯨꯝꯕꯕꯨ ꯂꯩꯇꯅ ꯃꯇꯅ ꯂꯧꯔꯤꯁꯤ ꯑꯗꯨꯗ ꯀꯩꯅꯗꯤ ꯂꯧꯗꯤꯕ ꯎ ꯑ
ꯑꯁ ꯉꯁꯤꯗꯤ ꯋꯥꯡꯃꯜꯂꯦꯗꯧꯅꯦ ꯉꯁꯥꯏꯗꯣ ꯑꯩꯅ ꯂꯥꯛꯅꯤꯡꯗ꯭ꯔꯤꯁꯦ ꯉꯁꯥꯏ ꯀ꯭ꯂꯥꯁꯥꯁ ꯑꯣ ꯉꯁꯤ ꯈꯔ ꯅꯩꯈ꯭ꯔꯦꯕ ꯗꯅ
ꯊꯦꯡꯉꯤ ꯅꯪ ꯉꯁꯥꯏꯗꯣ ꯉꯁ ꯑꯩ ꯉꯁꯥꯏ ꯑꯍꯥꯟꯕ ꯐꯣꯟ ꯇꯣꯛꯒꯦ ꯇꯧꯔꯝꯃꯦꯃꯤ ꯃꯃꯥꯡꯗ ꯀꯩꯅ ꯇꯧ ꯀꯩ ꯇꯧꯥꯏ ꯅꯪꯅ ꯀꯩꯗꯧꯒꯦ ꯅꯪ ꯑꯥ ꯆꯠꯂꯝꯕꯗꯤ ꯅꯨꯡꯉꯥꯏꯔꯣꯏ ꯀꯩ ꯍꯥꯏꯅ ꯈꯟꯕꯦꯀꯣ ꯑꯗꯨ ꯅ ꯅꯪ ꯑꯩꯅ ꯅꯣꯏꯗꯀꯥꯟ ꯄꯨꯡ ꯕꯥꯔꯣ ꯃꯈꯥꯏ ꯇꯥꯗ꯭ꯔꯣ
ꯍꯝ
ꯇ ꯃꯝ ꯀ
ꯀꯥ ꯂꯣꯜꯂꯝꯕꯗꯨꯗ ꯑꯩꯗꯤ ꯅꯣꯏ ꯏꯠ ꯌꯥꯎ ꯆꯠꯈ꯭ꯔꯕ
ꯑꯩ ꯆꯟꯇ꯭ꯔ ꯊꯥꯒꯦ ꯇꯧꯔꯝꯕꯅꯦ ꯆꯟꯇ꯭ꯔꯗꯣ
ꯑꯥ
ꯅ ꯑꯩꯍꯣꯏꯕꯗ ꯁꯨꯝ ꯑꯥ ꯂꯝꯗꯒ ꯑꯃ ꯆꯠꯂꯦꯕꯀꯣ ꯃꯤꯂꯅꯨꯡꯉꯥꯏ ꯆꯗ ꯃꯥꯌꯥꯃꯒ ꯑꯃꯒ ꯑꯣ ꯃꯥꯅ ꯃꯥꯥꯏ ꯑꯃꯒ ꯌꯥꯎꯒꯦ ꯍꯥꯏ ꯌꯥꯟꯇ꯭ꯔꯗꯨꯗꯤ ꯁꯥꯒꯦꯅ ꯇꯧꯔꯝꯕꯅꯤ ꯈꯜꯂꯝꯃꯅꯤ
ꯍꯣꯟꯆꯟꯗ꯭ꯔꯗꯨ ꯐꯖꯅ ꯁꯥꯎꯋ ꯀꯩꯅꯅꯣ ꯇꯥꯔꯦ ꯍꯌꯦꯡ ꯄꯣꯛꯈꯥꯏꯒꯟꯕ ꯈꯣꯠꯄꯅ ꯌꯥꯝ ꯌꯥꯎꯋꯤꯗꯅꯀꯣ ꯖꯟꯇ꯭ꯔꯗꯨ ꯀꯩꯅꯣ ꯇꯧꯕ ꯁꯨꯝ ꯁꯨꯝ ꯍꯥꯏ ꯍꯥꯏꯗꯤ ꯅꯟꯒꯨꯝꯕ ꯑꯗꯒꯤ ꯀꯩꯅꯣꯒꯨꯝꯕ ꯁꯁꯨꯝ ꯇꯧꯔꯀꯥꯟꯗ ꯄꯣꯛꯈꯥꯏꯕꯅꯦꯕ ꯊꯂꯛꯄ ꯐꯠꯇꯦꯕ ꯄꯣꯛꯈꯥꯏꯕꯗꯨꯣ ꯇ꯭ꯔꯥꯗꯗꯤ
ꯑꯩꯈꯣꯏ ꯍꯣꯏꯌꯦ ꯑꯩꯈꯣꯏ ꯃꯥꯒꯤ ꯉꯔꯥꯡ ꯀꯩꯗꯧ ꯂꯔꯃꯦ ꯄꯣꯛꯈꯥꯏ ꯂꯩꯔꯝꯃꯦ ꯃꯥꯏ
ꯑꯣ
ꯍꯍꯨꯝ ꯁꯤꯕꯕꯗꯅꯥ ꯑꯅꯤꯄꯈꯥꯏ ꯂꯩꯔꯝꯃꯦ
ꯑꯗꯒꯤ ꯏꯁꯥꯅ ꯍꯥꯏꯗꯤ ꯆꯟꯗ꯭ꯔꯗꯨ ꯍꯥꯏꯗꯤ ꯃꯌꯥꯛ ꯀꯝꯃꯀꯥꯟꯗꯁꯨ ꯑꯗꯨꯝ ꯄꯣꯈꯥꯏꯔꯝꯕ ꯌꯥꯎꯕꯅꯦ ꯑꯗꯒꯤ ꯍꯥꯏꯗꯤ ꯃꯥꯊ ꯄꯣꯛꯉꯝꯃꯛꯇ꯭ꯔꯀꯥꯟꯗꯁꯨ ꯑꯗꯨꯝ ꯄꯣꯛꯈꯥꯏꯕ ꯌꯥꯎꯕꯅꯦꯕ ꯃꯁꯥꯅ ꯑꯗꯨꯝ
ꯎꯝ ꯑꯗꯨꯝꯕꯩꯔ ꯍꯧꯪꯗꯦ ꯑꯩ ꯈꯔ ꯊꯥꯅꯁꯨ ꯑꯃꯨꯛ ꯈꯔ ꯐꯩꯌꯦꯅ ꯀꯦꯟꯇꯗꯣ ꯅꯍꯥꯟ ꯅꯣꯡꯃꯩꯅꯤꯗꯨꯗꯤ ꯑꯁ ꯑꯗꯨꯗꯤ ꯅꯪꯗꯤ ꯂꯪꯅꯤ ꯑꯗꯨ ꯊꯥꯁꯨ ꯊꯥꯜꯂꯦ ꯆꯥꯎꯁꯨ ꯆꯥꯎꯔꯦ ꯑꯗꯨꯗꯤ ꯍꯥꯎꯗꯤ ꯑꯁ ꯀꯟꯖꯤꯀꯂꯅꯤ
ꯑꯗꯨ ꯅꯣꯏ ꯁꯥꯔꯗꯤ ꯀꯣꯔꯤꯒꯤ ꯑꯣꯏꯅ ꯁꯥꯗꯣꯏ ꯅꯠꯇ꯭ꯔꯣ
ꯀꯨꯔꯤ ꯍꯥꯗꯣꯟꯅ ꯃꯠꯇꯜꯂꯤ ꯑꯩꯅ ꯀꯩꯅꯣ ꯈꯜꯂꯝꯕ ꯑꯅꯥ ꯃꯇꯊꯛ ꯑꯃ ꯂꯩꯕꯅ ꯇꯧꯔꯒ ꯀꯣꯔꯤ ꯑꯇꯦꯝꯕ ꯀꯣꯔꯤ ꯁꯥꯁꯨ ꯑꯃꯅ ꯀꯩꯅꯣ ꯁꯥꯁꯤꯔ ꯈꯜꯂꯝꯕꯅꯤ ꯑꯃꯅ ꯀ ꯂꯥꯎꯔꯤꯅ ꯍꯥꯏꯗ
ꯀꯅꯥꯅꯣ ꯔꯍꯨꯂ
ꯍꯣꯏ ꯃ ꯃꯥꯥꯛ ꯂ ꯃꯁꯦ ꯑꯦ ꯂꯥꯎꯔꯤ ꯀꯩꯅꯣ ꯇꯧ ꯀꯔꯤꯝ ꯁꯥꯟꯅꯔꯦ ꯎꯝ
ꯊꯥꯛꯄꯗ ꯑꯣꯏꯔꯁꯨ ꯉꯥ ꯈꯔꯗꯤ ꯐꯥꯅꯤ
ꯃꯤꯉꯣ ꯊꯥꯛꯏꯗ ꯃꯥꯁꯦ ꯃꯥ ꯀꯩꯗꯧꯕꯩꯅꯤ ꯃꯥꯅ ꯀꯣ ꯁꯥꯟꯅꯕ ꯑꯩꯅ ꯑꯃꯨꯛ ꯁꯥꯟꯅꯔꯝꯃꯦ ꯏꯥ ꯁꯎꯗꯕ ꯆꯥꯁ ꯂꯥꯏ ꯌꯥꯗ ꯔꯠꯇꯔꯣ ꯀꯥꯟꯅꯤ ꯌꯥꯗ
ꯃꯨ ꯇꯈꯣꯏ ꯊꯥꯥꯁ ꯀ ꯆꯂ
ꯁꯔ ꯃꯣꯏꯗ ꯑꯁꯤ ꯀꯩꯅꯣ ꯕꯟ ꯑꯣꯏ ꯑꯣꯏ ꯗꯃꯤꯅꯥ
ꯑꯗꯨ ꯉꯁꯤꯗꯤ ꯃꯤ ꯌꯥꯝ ꯀꯩꯅꯣ ꯇꯧꯗꯦ ꯉꯁꯥꯏ ꯂꯥꯏꯟꯕ ꯆꯠꯄꯗꯣ ꯑꯗꯨꯁꯨꯅꯦꯕꯀꯣ ꯃꯤ ꯑꯃꯐꯥꯎ ꯇꯣꯡꯗꯕꯦ ꯃꯤ ꯑꯅꯤ ꯑꯍꯨꯝꯛꯇ ꯇꯣꯡꯉꯒ ꯆꯠꯄ
ꯍꯥꯡꯉꯦ ꯉꯁꯤ ꯏꯠꯣꯏꯕ ꯌꯥꯝ ꯍꯥꯡꯉꯦꯕ
ꯁ ꯆꯥꯟꯅꯕ ꯂꯣꯏ ꯆꯠꯈ꯭ꯔꯕ ꯃꯩꯇꯩ ꯃꯩꯁꯨ ꯂꯣꯏ ꯌꯥꯎꯔꯕꯦ
ꯌꯥꯎꯋꯦ ꯏ ꯃꯤ ꯀꯩꯅꯣ ꯑꯗꯨꯃꯒꯗ ꯃꯤ ꯀꯧꯅꯔꯦ ꯆꯠꯂꯒꯦꯔꯣ
ꯀꯪꯗꯦꯝ ꯃꯩꯇꯩ ꯃꯈꯩꯅ ꯍꯦꯛ ꯂꯧꯔꯝꯗꯦ ꯉꯁꯤ ꯑꯕ ꯍꯥꯏꯗꯤ ꯂꯝꯕꯤꯒ ꯂꯥꯏ ꯃꯤ ꯌꯥꯝ ꯆꯠꯇꯦ ꯍꯥꯏ ꯃ ꯑꯗꯨ
ꯑꯗꯨꯗ ꯑꯩꯁꯨ ꯉꯁꯥꯏ ꯍꯥꯏꯔꯝꯃꯦꯕ ꯀꯔꯤ ꯁꯤꯃꯤꯨ ꯂꯩꯇꯦ ꯁꯤꯕꯨꯣ ꯑꯗ ꯀꯩꯅꯣ꯭ꯔꯥ ꯌꯥꯎꯈ꯭ꯔꯕ꯭ꯔꯥ ꯑꯗꯨ ꯈꯜꯂꯝꯃꯦꯕꯁꯨ ꯆꯥꯕ ꯃꯥ ꯃꯦꯁꯤ ꯈꯣꯡ ꯈꯨꯗꯤꯡ ꯌꯥꯎꯕ ꯍꯥꯏꯗꯣ
ꯍꯣꯏ ꯈ꯭ꯔꯤꯁꯃꯥꯁ ꯑꯣꯏꯔ ꯌꯥꯎꯅꯤ ꯑꯗꯒꯤ ꯏꯠ ꯑꯣꯏꯔ ꯌꯥꯎꯔꯦ
ꯅꯤꯕ ꯌꯥ ꯀꯥꯏꯁꯤ ꯁꯥꯕꯒꯤ ꯊꯧꯔꯝ ꯑꯣꯏꯗꯤ ꯑꯗꯨꯝ ꯁꯤꯊ ꯌꯥꯗꯔ
ꯍꯜꯂ ꯀꯥꯟꯗꯕꯨꯗꯤ ꯃꯨꯇꯣꯟꯅ ꯃꯥ ꯁꯨꯕꯥꯁ ꯆꯟ꯭ꯔ ꯊꯦꯡꯅꯔꯃꯦ
ꯃꯥꯖꯤꯦꯗꯤꯝ ꯂꯩꯏꯅꯦꯦ ꯑꯇꯩ ꯂꯥꯛꯇꯁꯨꯀꯣ
ꯐꯕ ꯃ
ꯎꯝ ꯃꯇꯨꯡꯗ ꯑꯥꯗꯩꯅ ꯑꯁꯂꯛꯀꯅꯤ ꯃꯃꯥꯅ ꯌꯥꯝꯁꯨ ꯇꯤꯟꯅꯔꯝꯃꯔꯣꯏ ꯁꯨꯝ ꯁꯨꯝ ꯁꯨꯝ ꯂꯩꯈ꯭ꯔꯕꯅꯀꯣ ꯑꯌꯥꯝꯕꯅ ꯑꯗꯨꯃꯥꯏꯅ ꯇꯧꯋꯦ ꯍꯣꯏ ꯅ ꯑꯩꯈꯣꯏ ꯃꯩꯁꯤꯗ ꯁꯨꯝ ꯂꯩꯌꯦ ꯈꯔ ꯐꯕ ꯋꯥꯅꯦꯕ ꯑꯩꯈꯣꯏ ꯈꯔ ꯁꯨꯝ ꯂꯩ ꯋꯥ ꯎꯝ ꯂꯥꯎꯅꯤ ꯂꯥꯎꯅꯤ ꯀ ꯂꯥꯎꯅꯤ ꯌꯥ ꯁꯩꯁꯥꯁꯤ ꯌꯥꯎ ꯇ ꯑꯦ
ꯍꯣꯏ ꯌꯦꯡꯉꯣ ꯑꯗꯣ ꯄꯨꯡ ꯀꯩꯅꯣ ꯆꯥꯔꯖ ꯀꯌꯥ ꯌꯥꯎꯔꯤꯅꯣ ꯍꯣꯏꯛ ꯄꯨ
ꯍꯧꯖꯤꯛ ꯀꯅꯣ ꯌꯥꯎꯔꯤ ꯅꯤꯐꯨ ꯃꯉꯥ ꯀꯁꯨꯨ ꯍꯥꯏ ꯆ ꯀꯩꯅꯣ ꯇꯔꯥꯃꯔꯤ ꯇꯥ ꯃꯔꯤ
ꯑꯣꯉꯥꯏ ꯍꯣꯏ ꯇꯔꯥ ꯁꯨꯔꯦ ꯊꯝꯃꯒꯦ ꯑꯥ ꯑꯥ ꯍꯣꯏ ꯍꯣꯏ
ꯎꯝ
ꯑꯥ
ꯍ